ꯄꯤꯁꯜꯂꯦ ꯑꯦ ꯅꯪ ꯆꯠꯇ꯭ꯔꯤꯉꯩ ꯑꯩꯁꯦ ꯀꯩꯅꯣꯝꯪꯍꯧꯒꯦꯅ ꯈ ꯀꯩꯅꯣ ꯇꯧꯔꯛꯏꯅꯦ ꯑꯅꯦ ꯑ ꯅꯪꯅꯅꯦ ꯑꯥ ꯇꯤ ꯏꯇꯤ ꯊꯥꯕꯗꯣ
ꯑꯥ
ꯇꯥꯕ꯭ꯔꯥ ꯑꯗꯨꯗꯦ ꯇꯤ ꯊꯥꯕꯗ ꯑꯩꯈꯣꯏꯒꯤ ꯅꯣꯏ ꯃꯇꯝꯗꯨꯗ ꯀꯃꯥꯏꯅ ꯊꯥꯈꯤꯒꯦ ꯈꯨꯠꯊꯥꯁꯦ ꯑꯩꯈꯣꯏꯒꯤ ꯄꯦꯄꯔꯗ ꯇꯧꯔꯥ ꯊꯥꯏꯔꯥ ꯅꯠꯇ꯭ꯔꯒ ꯀꯝꯄ꯭ꯌꯨꯇꯔ ꯇꯧꯕ꯭ꯔꯥ ꯑꯣꯞꯁꯟ
ꯑꯦꯛꯖꯥꯝ ꯑꯩꯈꯣꯏꯒꯤ ꯀꯩꯅꯣ ꯇꯧꯋꯦꯕ ꯆꯨꯁ ꯈꯛꯇꯪ ꯇꯧꯗꯦꯕ ꯑꯦꯄ꯭ꯂꯤꯀꯦꯁꯟ ꯏꯕ ꯌꯥꯎꯏ ꯑꯦꯄ꯭ꯂꯤꯀꯦꯁꯟ ꯏꯕ ꯌꯥꯎꯏ ꯄꯦꯁꯦꯁ ꯏꯕ ꯌꯥꯎꯏ ꯑꯗꯩ ꯀꯣꯏꯁꯟ ꯑꯟꯁꯔ ꯍꯪꯉꯤ ꯑꯗꯒꯤ ꯑꯣꯞꯖꯦꯛꯇꯤꯞ ꯍꯥꯏ ꯂꯣꯏ ꯑꯩꯈꯣꯏ ꯑꯦꯛꯖꯥꯝ ꯑꯩꯈꯣꯏꯒꯤ ꯑꯦꯛꯖꯥꯝ ꯑꯃ ꯍꯦꯛ ꯆꯍꯤ ꯄꯩꯈꯥꯗꯒ ꯇꯧꯕꯁꯤ ꯌꯥꯝ ꯂꯩꯗꯅ
ꯑꯥ
ꯑꯗꯨꯃꯥꯏꯅ ꯐꯖꯅ ꯑꯗꯨꯝ ꯃꯥꯔꯛꯁꯦ ꯆꯥꯝꯃꯒꯤꯅꯦꯕ ꯇꯧꯗꯣꯏ ꯑꯗꯨꯃꯥꯏꯅ ꯍꯪꯉꯦꯕ ꯇꯨ ꯇ ꯍꯪꯗꯦꯕ ꯑꯗ ꯑꯍꯥꯟꯕꯗ ꯃꯣꯏ ꯑꯍꯥꯟꯕꯗꯁꯨꯨꯝꯅ ꯃꯌꯥꯝꯒꯤ ꯃꯩꯇꯩꯌꯦꯛ ꯅꯠꯇꯕ ꯑꯩꯈꯣꯏꯒꯤ ꯃꯩꯇꯩ ꯃꯌꯦꯛꯇ ꯏꯪꯂꯤꯁ ꯁꯤꯁꯦ ꯁꯨꯃꯥꯏꯅ ꯊꯥꯕꯗꯖꯅꯕ ꯑꯩꯅ ꯈꯜꯂꯤꯅ ꯃꯩꯇꯩ ꯃꯌꯦꯛꯀꯤꯗꯤ ꯃꯇꯝꯗꯨꯗꯗꯤ ꯃꯩꯇꯩ ꯃꯌꯦꯛ ꯇꯝꯗꯦ ꯑꯗꯨꯅ ꯃꯩꯇꯩ ꯃꯌꯦꯛꯁꯦ ꯏꯟꯊꯤ ꯅꯨꯡꯉꯥꯏ ꯈꯪꯗꯕ ꯈꯔꯗꯤ ꯈꯪꯉꯁꯨ ꯑꯗꯨ ꯃꯩꯇꯩ ꯃꯌꯦꯛꯀꯤꯗꯤ ꯇ ꯦꯠ ꯁꯦ ꯃꯩꯇꯩ ꯃꯌꯦꯛ ꯂꯩ ꯑꯗꯒꯤ ꯃꯌꯥꯝꯒꯤ ꯀꯃꯟ ꯄꯦꯠꯁ ꯂꯩꯌꯦꯕꯀꯣ ꯑꯗ ꯑꯩ ꯃꯩꯇꯩ ꯃꯌꯦꯛ ꯑꯍꯥꯟꯕꯒꯤ ꯃꯩꯇꯩ ꯃꯌꯦꯛ ꯊꯥꯁꯤꯗꯤ ꯑꯩ ꯐꯥꯎꯗꯦꯕ ꯃꯩꯇꯩ ꯃꯩꯇꯩ ꯃꯌꯦꯛ ꯑꯗꯨꯗꯗꯤ ꯃꯩꯇꯩ ꯃꯌꯦꯛ ꯀꯥꯏꯁꯦ ꯑꯩ ꯇꯝꯗ꯭ꯔꯤ ꯑꯗꯨꯒ ꯑꯉꯥꯡ ꯁꯨꯝ ꯇꯨꯏꯁꯟ ꯇꯧꯕ ꯂꯥꯏꯔꯤꯛ ꯇꯥꯛꯄꯗ ꯈꯔ ꯈꯪ ꯏꯗꯣꯏꯕ ꯃꯩꯇꯩ ꯃꯌꯦꯛꯀꯤꯅ ꯑꯥ ꯃꯩꯇꯩ ꯃꯌꯦꯛꯀꯤꯅ ꯃꯩꯇꯩ ꯃꯌꯦꯛꯛꯇ ꯂꯣꯏ ꯀꯣꯏ ꯍꯟꯕꯤꯔꯛꯀꯅꯤ ꯃꯩꯇꯩ ꯃꯌꯦꯛꯇ ꯂꯣꯏ ꯏꯗꯣꯏꯅꯦꯕ ꯑꯗꯨꯒ ꯆꯨꯝꯅꯒꯤ ꯇꯦꯠꯁꯤꯅ ꯑꯃꯨꯛ ꯆꯨꯝꯅ ꯑꯩꯈꯣꯏꯒꯤ ꯏꯪꯂꯤꯁꯀꯤ ꯋꯥꯠꯇꯣ
ꯋꯥꯕꯠꯇꯣ
ꯏꯪꯂꯤꯁꯇꯣ ꯀꯣꯏꯁꯟ ꯂꯩꯅꯩꯗꯣ ꯋꯥꯠ ꯏꯁ ꯌꯣꯔ ꯅꯦꯝꯕ ꯂꯩꯗꯅ ꯁꯨꯃꯥꯏꯅ ꯏꯪꯂꯤꯁꯀꯤ ꯏꯪꯂꯤꯁꯇ ꯇꯧꯗꯣꯏꯕ ꯑꯗꯨꯒꯤ ꯊꯥꯕꯗꯗꯤ ꯐꯥꯎꯔꯦꯕꯀꯣ ꯑꯗꯨꯗ ꯄꯦꯁꯦꯁ ꯍꯪꯅꯤ ꯀ ꯂꯣꯏ ꯊꯝꯅꯤꯦ ꯆ ꯔꯥꯏꯇꯤꯡ ꯒꯤ ꯊꯕꯛꯗꯣ ꯅꯠꯇꯦ ꯂꯦꯇꯔ ꯔꯥꯏꯇꯤꯡ ꯑꯗꯒꯤ ꯑꯣꯄꯣꯖꯤꯠ ꯑꯗꯒꯤ ꯁꯨꯝ ꯂꯩꯗꯅ ꯒ꯭ꯔꯃꯥ ꯀꯩꯀꯥ ꯃꯌꯥꯝ ꯂꯩꯗꯅ ꯑꯗꯨꯗꯣ ꯍꯪꯉꯦꯕ ꯑꯗꯨꯒ ꯂꯣꯏ ꯁꯨꯔꯛꯀꯅꯤ ꯁꯕꯖꯦꯛꯇꯤ ꯑꯩꯈꯣꯏꯒꯤ ꯏꯪꯂꯤꯁ ꯃꯦꯠꯁ ꯁꯥꯏꯟꯁ ꯂꯣꯏ ꯁꯨꯅ ꯇꯧꯔ ꯇꯧꯔ ꯃꯥꯔꯛ ꯆꯥꯝꯃꯁꯦ ꯍꯤꯟꯗꯤ ꯌꯥꯎꯗꯦ ꯍꯤꯟꯗꯤꯗꯤ ꯌꯥꯎꯗꯦ ꯑꯥ
ꯑ ꯑꯗꯨꯗꯤ ꯅ ꯑꯍꯥꯟꯕ ꯊꯥ ꯅꯪ ꯀꯕꯨꯇꯇ ꯊꯥꯏꯒ꯭ꯔꯥ ꯅꯠꯇ꯭ꯔꯒ ꯆꯨꯝꯅꯒꯤ
ꯀꯝꯄ꯭ꯌꯨꯇꯔ ꯅꯠꯇꯦꯍꯦ ꯀꯩꯅꯣ ꯇꯥꯛꯑꯦ ꯑꯍꯥꯟꯕꯗ ꯁꯤꯒꯤ ꯀꯩꯅꯣ ꯀꯣꯅꯨꯡꯃꯥꯡꯒꯤ ꯕꯨꯙꯆꯟꯗ꯭ꯔ ꯀꯣꯂꯦꯖ ꯍꯥꯏꯕ꯭ꯔꯥ ꯑꯃ ꯂꯩꯗꯥꯏꯅꯦ ꯃꯍꯥꯔꯥꯖꯥ ꯕꯨꯙꯆꯟꯗ꯭ꯔ ꯍꯥꯏꯕ꯭ꯔꯥ ꯑꯗꯨ ꯇꯥꯛꯌꯦ ꯑꯩꯈꯣꯏꯁꯦ ꯄꯦꯄꯔ ꯌꯦꯜꯂꯒ ꯊꯥꯔꯤꯅꯦ ꯑꯦꯛꯖꯥꯝ ꯑꯩꯈꯣꯏꯒꯤ
ꯖꯌꯦꯠ ꯂꯣꯏꯔꯒ ꯇꯧꯔꯤꯔꯣꯕ
ꯒ꯭ꯔꯦꯖꯨꯑꯦꯠ ꯑꯣꯏꯔꯒ ꯑꯩ ꯒ꯭ꯔꯦꯖꯨꯑꯦꯠ ꯂꯣꯏꯔꯒ ꯇꯨꯌꯦꯜꯐ ꯂꯣꯏꯔꯒꯔꯥ ꯀꯥꯎꯒꯔꯦ ꯀꯨꯏꯔꯕꯅꯤꯃꯤ ꯌꯥꯝꯅ ꯀꯝꯄꯤꯇꯤꯇꯤꯚ ꯑꯦꯛꯖꯥꯝ ꯊꯥꯕꯗꯣ ꯑꯗꯨꯃꯥꯏꯅ ꯊꯥꯕ
ꯑꯗꯨꯗꯤ ꯑꯗꯨꯒꯤ ꯃꯑꯣꯡꯖꯦ ꯍꯧꯖꯤꯛꯁꯨ ꯇꯧꯔꯤꯕ꯭ꯔꯥ
ꯇꯧꯔꯝꯒꯅꯤ ꯑꯗꯨꯒꯤ ꯄ꯭ꯔꯣꯁꯦꯁꯇ ꯑꯗꯨꯝ ꯇꯧꯔꯝꯒꯅꯤ ꯐ ꯁꯦ ꯆꯍꯤ ꯈꯨꯗꯤꯡꯒꯤ ꯂꯧꯋꯦꯕ
ꯄꯥꯁ ꯇꯧꯈ꯭ꯔꯕꯅꯤ ꯁꯤ ꯇꯦꯠ ꯍꯥꯝꯁꯨ ꯂꯩ ꯃꯥꯜꯂꯦꯕ ꯁꯦꯟꯇ꯭ꯔꯦꯜꯅ ꯂꯧꯕ ꯑꯥ ꯁꯤ ꯇꯦꯠ ꯇꯦꯠ ꯀꯥꯏꯅ ꯁꯤꯟ ꯁꯤꯟ ꯑꯥ
ꯗꯒꯤ ꯑꯩꯈꯣꯏꯅ ꯃꯨꯛ ꯃꯠ ꯆꯠꯀꯅꯦꯕ ꯑꯩꯈꯣꯏꯅ ꯑꯃꯨꯛ ꯊꯥꯁꯤꯅ
ꯑꯗꯨ ꯃꯤꯒꯤ ꯑꯩꯈꯣꯏ ꯊꯣꯏꯏꯅ ꯍꯥꯏꯔꯗꯤ ꯀꯝꯄꯨꯇꯔꯗ ꯊꯥꯏ ꯍꯥꯏꯕ ꯃꯣꯏꯗꯤ ꯀꯝꯄꯨꯇꯔꯗꯗꯤ ꯀꯃꯥꯏꯅ ꯏꯗꯣꯏꯅꯣ ꯏꯕꯕꯨ ꯌꯥꯅꯤ
ꯀꯝꯄꯌꯨꯇꯔꯗ ꯊꯥꯏꯌꯦ ꯀꯝꯄꯌꯨꯇꯔ
ꯑ ꯃꯣꯏꯅ ꯍꯥꯏꯕ ꯍꯣꯏꯅꯦ ꯀꯝꯄꯨꯇꯔꯗ ꯑꯗꯨ ꯑꯉꯥꯡꯅ ꯄꯨꯗꯣꯔꯛꯏꯅ ꯁꯤ ꯂꯩꯍꯧꯕꯅꯦ ꯅꯪ ꯐꯣꯟꯗ ꯏ ꯄꯥꯏꯔꯗ ꯑꯩꯅ ꯊꯝꯃꯝꯕꯅꯤ ꯁꯤꯗ ꯊꯤꯕꯤꯁꯨ ꯄꯥꯏꯗꯤꯌꯦ ꯑꯗꯨꯗꯤ ꯅꯪꯒꯤ ꯐꯣꯟꯗꯨꯗꯤ ꯑꯩꯁꯨ ꯋꯥꯔꯤꯁꯨ ꯁꯥꯟꯅꯗꯦ ꯑꯣ ꯁꯤ ꯂꯩꯔꯦ ꯅꯪꯒꯤ ꯐꯣꯟ ꯁꯤ ꯂꯩꯔꯦ ꯅꯪꯒꯤ ꯅꯪꯒꯤ ꯐꯃꯨꯡꯗ ꯅꯥꯪ ꯐꯝꯨꯡꯗ ꯂꯩꯔꯝꯃꯦꯍꯦ ꯑꯗꯨꯗꯤꯅꯦ ꯑꯩꯅ ꯍꯥꯏꯗꯣꯏꯁꯦ ꯑ ꯀꯩꯅꯨꯒꯤ ꯅꯪꯒꯤꯗꯣ ꯄꯦꯄꯔ ꯋꯥꯟ ꯇꯨ ꯍꯥꯟꯅ ꯂꯩ ꯍꯥꯏꯕꯀꯣ
ꯂꯩꯕ ꯑꯗꯣ ꯑꯩꯁꯦ ꯀꯨꯏꯃꯜꯂꯒꯅꯦ ꯀꯥꯎꯔꯦꯕ ꯋꯥꯟ ꯑꯣꯏ
ꯀꯩꯅꯨ ꯕꯆꯨ ꯊꯥꯔꯦ ꯍꯥꯏꯕ꯭ꯔꯥ ꯕꯆꯨ ꯃꯣꯇꯤ ꯃꯣꯇꯤ
ꯃꯨꯔꯇꯤ ꯂꯣꯏ ꯊꯥꯕꯅꯤꯅꯦ ꯃꯇꯤꯁꯨ ꯊꯥꯕꯅꯤꯅꯦ ꯑꯥ ꯍꯥ ꯑꯩꯈꯣꯏꯆꯦ ꯇꯃꯨ ꯍꯣꯏꯒ ꯂꯣꯏ ꯊꯥꯏꯅꯦ ꯑꯗꯨꯒꯤꯗꯣ
ꯑꯗꯨ ꯅꯣꯏꯗꯤ ꯂꯣꯏ ꯄꯥꯁ ꯇꯧꯔꯦ ꯑꯗꯨ ꯑꯩꯗꯤ ꯍꯌꯦꯡ ꯑꯃꯨꯛ ꯑꯗ ꯅꯪ ꯍꯣꯔꯦꯟ ꯆꯠꯄꯗꯅꯦ ꯃꯣꯗꯤꯗ ꯍꯥꯏꯐꯦꯗ ꯍꯪꯉꯣꯕꯀꯣ ꯑꯟ ꯃꯣꯇꯤ ꯑꯣꯏꯅ ꯀꯨꯏꯗ꯭ꯔꯤꯉꯩ ꯊꯥꯔꯝꯝꯕꯅꯤ ꯀꯣ ꯅꯪꯅ ꯍꯥꯜꯂꯝꯒꯅꯦꯕ ꯊꯥꯕꯗꯤ ꯑꯗꯨ ꯕꯨꯅ--ꯀ ꯀꯥꯟ ꯊꯥꯏꯅꯣ ꯍꯥꯏꯗꯣ ꯍꯥꯏꯐꯦꯠ ꯍꯪꯉꯒꯅꯦ ꯃꯣꯏꯒꯤ ꯀꯣꯏꯊꯣꯏꯁꯤꯁꯨ ꯑꯩꯁꯨ ꯍꯪꯕꯨꯗꯤ ꯍꯪꯒꯕꯗꯣ ꯅꯪ ꯊꯥꯈꯤꯕꯁꯦ ꯑꯣꯞꯁꯟꯅ ꯑꯩꯈꯣꯏ ꯊꯣꯏꯅꯗꯤ ꯑꯣꯞꯁꯟꯅꯦ ꯍꯥꯏꯕ ꯂꯥꯏꯕꯅꯤꯗ ꯍꯥꯏꯌꯦꯕ ꯃꯣꯏꯅꯗꯤ ꯌꯥꯝ
ꯑꯗꯣ ꯍꯧꯖꯤꯛꯇꯤ ꯍꯧꯖꯤꯛꯇꯤ ꯑꯣꯞꯁꯟ ꯇꯧꯔꯕ ꯈꯪ ꯍꯧꯖꯤꯛꯇꯤ ꯇꯧꯔꯕ ꯈꯪꯗꯦꯕꯀꯣ ꯑꯩꯈꯣꯏꯅ ꯊꯥꯕ ꯃꯇꯝꯗꯨꯗꯗꯤ ꯔꯥꯏꯇꯤꯡ ꯔꯥꯏꯇꯤ ꯉꯥꯛꯇꯅꯦꯕ
ꯆꯦꯗ ꯇꯧꯔꯒ
ꯑꯦꯛꯦꯗ ꯇꯧꯔꯒ ꯑꯩꯈꯣꯏ ꯑꯦꯛꯁꯔꯦꯒꯥꯏꯁꯦ ꯏꯌꯦꯕ ꯑꯦꯁꯦꯗꯣ ꯑꯦꯕꯥꯟ ꯇꯦꯂꯤꯐꯣꯟ ꯑꯗꯒꯤ ꯕꯥꯔꯠ ꯀꯩꯅꯣ ꯀꯥꯏꯅꯤ ꯌꯥꯝ ꯍꯪꯈꯤꯕꯒꯤꯅꯦ ꯑꯣꯞꯁꯟ ꯑꯦꯁꯦ ꯑꯍꯨꯝ ꯃꯔꯤꯗꯒꯤ ꯄꯤꯊꯣꯛꯑꯒ ꯑꯄꯥꯝꯕ ꯑꯃ ꯈꯜꯂꯛꯏꯌꯨ ꯀꯥꯏꯅ ꯑꯦꯁꯦꯒꯥꯏꯁꯨ ꯌꯥꯎꯋꯦꯕ
ꯏꯁꯤ ꯏꯁꯤ ꯑꯗꯨꯒꯁꯨ ꯌꯥꯝ ꯇꯧꯁꯔꯤꯕꯣꯏꯔꯦ
ꯑ ꯇꯧꯔꯤꯅꯤ ꯑꯩꯈꯣꯏꯒꯤ ꯑꯥ ꯍꯧꯖꯤꯛꯇꯤ ꯑꯣꯞꯁꯟ ꯇꯧꯕ ꯈꯪꯗꯦ ꯃꯇꯝꯗꯨꯗꯤ ꯑꯗꯨꯃꯥꯏꯅ ꯇꯧ
ꯃꯇꯝꯗꯨꯒꯤ ꯇꯦꯠꯁꯦꯀꯣ ꯑꯗꯣ ꯑꯩ ꯑꯩꯈꯣꯏ ꯊꯣꯏꯗ ꯍꯪꯅꯤꯡꯉꯦ ꯑꯁ ꯑꯗꯨꯅꯗꯤ ꯐꯕ ꯗꯔꯀꯥꯔ ꯑꯣꯏ ꯀꯥꯟꯝꯕꯃꯣ ꯁꯥꯡ ꯁꯥꯡ ꯏꯖꯅ ꯃꯔ꯭ꯥꯛ ꯄꯤꯕꯝ ꯐꯝꯕꯝ ꯗꯪꯗꯩꯕ ꯑꯩꯗꯤ ꯑꯗꯨꯅ ꯐꯩꯌꯦꯅ ꯈꯜꯂꯦꯕ ꯑꯗꯣ ꯃꯣꯏꯒꯤꯅꯦ ꯇꯨ ꯉꯔꯥꯡ ꯅꯍꯥꯟ ꯑꯩꯅ ꯕꯤ ꯑꯦꯠꯀꯤ ꯄꯩꯈꯥ ꯊꯥꯕ ꯆꯠꯄꯗꯣ ꯑꯗꯨꯗ ꯉꯁꯥꯏꯒꯤ ꯑꯉꯥꯡ ꯑꯩꯈꯣꯏꯒꯤ ꯍꯥꯟꯅ ꯃꯃꯥꯡꯗ ꯃꯃꯥꯡꯒꯤ ꯇꯨ ꯊꯥꯎꯖꯟ ꯐꯥꯏꯚꯀꯤ ꯕꯦꯁ ꯀꯥꯡꯕꯨ ꯑꯉꯥꯡꯈꯩꯅ ꯍꯥꯏꯕ ꯑꯩꯅ ꯐꯪꯕ ꯅꯣꯏ ꯏꯗꯥ꯭ꯔꯁꯦ ꯀꯃꯥꯏ ꯀꯃꯥꯏꯅ ꯇꯧꯏ ꯍꯥꯡꯕ ꯃꯇꯝꯗ ꯃꯣꯏꯅ ꯏꯆꯦ ꯏꯕꯒꯤ ꯁꯦꯛꯁꯟ ꯌꯥꯎꯏꯁꯤꯅꯦꯕꯀꯣ ꯑꯣꯞꯁꯟ ꯃꯥꯔꯛ ꯆꯥꯝꯃꯒꯤ ꯃꯅꯨꯡꯁꯤꯗ ꯏꯕꯒꯤ ꯁꯦꯛꯁꯟꯁꯤꯅ ꯑꯩꯅ ꯀꯃꯥꯏꯅ ꯌꯥꯔꯤꯅꯦ ꯑꯩꯅ ꯂꯧꯔꯤꯕ ꯁꯕꯖꯦꯛꯁꯤꯒꯤ ꯃꯇꯥꯡꯗ ꯑꯩꯅ ꯂꯧꯔꯤꯕ ꯁꯕꯖꯦꯛꯁꯤꯒꯤ ꯃꯇꯥꯡꯗ ꯅꯪꯅ ꯂꯧꯔꯤꯁꯤ ꯀꯔꯤꯒꯤꯅꯣ ꯑꯗꯨꯒ ꯑꯣꯖꯥ ꯑꯣꯏꯅꯤꯡꯉꯤ ꯀꯔꯤꯒꯤꯅꯣ ꯀꯥꯏꯅꯒ ꯗꯦꯁꯀ꯭ꯔꯤꯞꯁꯟ ꯃꯈꯥꯗ ꯑꯩꯈꯣꯏ ꯈꯔ ꯏꯌꯨ ꯀꯥꯏꯅ ꯗꯦꯁꯀ꯭ꯔꯥꯏꯞ ꯇꯧꯔꯒ ꯀꯥꯏꯅꯒ ꯆꯦ ꯄꯤꯔꯒ ꯇꯣꯉꯥꯟꯅ ꯏꯌꯦ ꯏꯆꯦ ꯍꯥꯏꯌꯦꯕꯀꯣ ꯑꯗꯣ ꯍꯟꯗꯛꯀꯤꯁꯤꯗꯤ ꯌꯥꯎꯔ ꯆꯄꯗ ꯌꯥꯎꯔꯣꯏꯗꯗꯤ ꯈꯪꯗꯦꯅ ꯉꯥꯡꯗꯣꯏꯅꯦ ꯍꯥꯏꯕ ꯑꯩꯁꯦ ꯍꯥꯏꯐꯦꯤ ꯄꯥꯁꯜꯂ ꯆꯠꯂꯦꯕꯀꯣ ꯍꯪꯉꯛꯑꯒꯗꯤ ꯏ ꯁꯤ ꯗꯗꯤ ꯌꯥꯔꯣꯏꯗꯅꯀꯣ ꯃꯣꯏꯗꯍꯗꯛ ꯒꯤꯗꯨ ꯑꯗꯨꯗꯤ ꯍꯪꯉꯛꯇꯦꯕ ꯑꯣꯞꯁꯟ ꯉꯥꯛꯇꯥ ꯇꯧꯔꯛꯑꯦꯕ ꯑꯗꯨ ꯌꯥꯎꯔꯛꯀꯗ꯭ꯕꯥ ꯌꯥꯎꯔꯛꯑꯣꯏꯗ꯭ꯔꯥꯗꯤ ꯈꯪꯗꯦ ꯏꯆꯦ ꯑꯩꯈꯣꯏꯒꯤ ꯕꯦꯖꯁꯤꯦꯗꯤ ꯑꯗꯨꯃꯥꯏꯅ ꯇꯧꯈꯤꯅ ꯍꯥꯏꯕ ꯌꯥꯎꯗꯦ ꯍꯥꯏꯕ ꯑꯗꯨꯅ ꯑꯗꯨ ꯑꯣꯏꯖꯔꯒꯁꯨ ꯕꯦꯅ ꯕꯦꯠ ꯑꯣꯏꯖꯔꯒꯁꯨꯨ ꯇꯤ ꯏ ꯇꯤ ꯍꯥꯏꯁꯤꯗꯤ ꯃꯌꯥꯝ ꯀꯃꯟ ꯑꯣꯏꯅ ꯃꯅꯤꯄꯨꯔ ꯄꯨꯝꯕꯒꯤꯅꯤ ꯊꯥꯗꯣꯏꯁꯦ ꯅꯠꯇ꯭ꯔꯥ ꯑꯗ ꯄꯦꯄꯔ ꯋꯥꯟꯁꯤꯅ ꯃꯣꯏ ꯀ꯭ꯂꯥꯁ ꯋꯥꯟ ꯇꯨ ꯑꯥꯏꯠ ꯐꯥꯎꯀꯤ ꯂꯦꯚꯦꯜꯗ ꯍꯪꯗꯣꯏꯅꯤ ꯍꯥꯏ ꯄꯦꯄꯔ ꯇꯨꯁꯤꯅ ꯑꯞꯄꯔ ꯃꯊꯛ ꯇꯨꯕꯨ ꯑꯣꯏꯗꯣꯏꯅꯦ ꯍꯥꯏꯕ ꯑꯗꯣ ꯑꯩꯅ ꯕꯦꯠ ꯇꯝ ꯇꯥꯔꯒꯗꯤ ꯑꯥ ꯄꯦꯄ ꯋꯥꯟꯗꯨꯣꯏꯅꯦꯕ ꯑꯗꯨꯣ ꯅꯣꯏꯅꯁꯨ ꯄꯦꯄꯔ ꯇꯨꯁꯨ ꯊꯥꯕꯗꯤ ꯌꯥꯏ ꯍꯥꯏꯌꯦ ꯑꯗꯨꯒ ꯕꯦꯠ ꯇꯝꯕꯗ ꯁꯥꯇ꯭ꯔꯅ ꯄꯦꯄꯔ ꯋꯥꯟ ꯊꯝꯕꯗ ꯄꯦꯄꯔ ꯋꯥꯟ ꯊꯥꯕꯗꯤ ꯑꯃꯛ ꯀꯥꯟꯅꯗꯦ ꯍꯥꯏꯌꯦꯕꯀꯣ ꯑꯃꯗꯤ
ꯑꯗꯣ ꯃꯇꯝꯗꯨꯗꯗꯤꯅꯦ ꯍꯥꯏꯗꯤ ꯑꯩꯈꯣꯏꯅ ꯊꯥꯕ ꯃꯇꯝꯗꯨꯗꯗꯤꯅꯦ ꯗꯦꯠ ꯗꯥꯏꯠ ꯑꯃꯇ ꯗꯔꯀꯥꯔ ꯑꯣꯏꯗꯦꯕ ꯀ꯭ꯂꯥꯁ ꯇꯨꯌꯦꯜꯞ ꯄꯥꯁ ꯇꯧ ꯇꯧꯔꯗꯤ ꯇꯦꯠ ꯊꯥꯕ ꯌꯥꯔꯦꯅ ꯍꯧꯖꯤꯛꯀꯤꯁꯦ ꯇꯨꯌꯦꯜꯞ ꯄꯥꯁ ꯍꯦꯛ ꯇꯧꯔꯗꯤ ꯇꯨꯌꯦꯜꯞ ꯇꯦꯠ ꯊꯥꯕ ꯌꯥꯔꯦꯅ ꯊꯥꯅꯈꯤꯕꯅꯦꯕ
ꯑꯣ ꯗꯥꯏ ꯑꯗꯨꯅꯦ ꯑꯗꯨꯅꯤ ꯑꯗꯨ ꯇꯦꯠ ꯄꯥꯁ ꯇꯧꯔꯗꯤ ꯌꯥꯔꯦ ꯍꯥꯏꯗꯔ ꯇꯦꯠ ꯇꯨꯒ ꯗꯥꯏꯠꯇꯨꯒ ꯄꯥꯗꯣꯏꯅꯦꯕ ꯆꯨꯝꯃꯗ꯭ꯔꯥ ꯑꯗꯨꯗꯅꯤ ꯄꯦꯄꯔ ꯇꯨꯁꯤꯅ ꯑꯃꯨꯛ ꯑꯞꯄꯔꯒꯤ ꯂꯥꯛꯇꯣꯏꯅꯤꯅ ꯄꯦꯄꯔ ꯇꯨꯁꯤꯅꯩꯩ ꯀꯔꯝꯥꯏꯅ ꯍꯪꯕ ꯃꯑꯣꯡꯅꯣ ꯈꯪꯗ꯭ꯔꯦ ꯑꯩꯈꯣꯏ ꯊꯣꯏꯗꯤ ꯈꯪꯉꯝꯃꯅꯤ ꯃꯥꯅ ꯕꯦꯠ ꯇꯧꯔꯕꯅꯤ ꯃꯉꯣꯟꯗ ꯑꯝꯇ ꯍꯪꯇꯥꯥꯔꯦ ꯑꯗꯨꯒ ꯑꯩꯅ ꯏꯕꯒꯤ ꯁꯦꯛꯁꯟꯗꯣ ꯌꯥꯎꯕ꯭ꯔꯥ ꯅꯠꯇ꯭ꯔꯒꯅ ꯃꯣꯏ ꯁꯨꯃꯥꯏꯅꯗꯤ ꯍꯥꯏ ꯖꯦꯅꯦꯔꯦꯜ ꯎꯝ ꯏꯁꯥꯅ ꯂꯧꯔꯤꯕ ꯁꯕꯖꯦꯛꯁꯦ ꯄꯦꯄꯔ ꯇꯨꯗꯗꯤ ꯑꯩꯗꯤ ꯁꯥꯏꯟꯁ ꯄꯦꯗꯥꯄꯣꯖꯤ ꯑꯥꯠꯁ ꯄꯦꯗꯥꯄꯣꯖꯤ ꯁꯣꯁꯦꯜ ꯑꯥꯠꯁ ꯍꯥꯏꯔꯛꯑꯔꯣꯏꯌꯦ ꯁꯣꯁꯦꯜ ꯁꯥꯏꯟꯁ ꯗꯥꯕꯨꯨꯖꯤ ꯍꯥꯏꯔꯒꯁꯨ ꯁꯦꯜ ꯁꯥꯏꯟꯇꯀꯤ ꯁꯔꯛꯇꯛ ꯌꯥꯎꯅꯤꯡꯉꯕ ꯁꯥꯏꯟꯁ ꯍꯥꯏꯔꯒ ꯁꯥꯏꯟꯁꯇꯄꯒꯤ ꯍꯪꯅꯤꯡꯕ ꯀꯣꯏꯁꯟ ꯍꯪꯉꯅꯤꯀꯣ ꯁꯥꯏꯟꯁꯄꯗ ꯄꯦꯗꯒꯣꯒꯤ ꯃꯅꯤꯄꯨꯔꯤ ꯏꯪꯂꯤꯁ ꯃꯦꯠꯁ ꯍꯥꯏꯅ ꯂꯩꯅꯤ ꯍꯥꯏꯌꯦꯕꯀꯣ
ꯎꯝ
ꯁꯥꯏꯅꯅ ꯁꯥꯏꯟꯁꯄꯤꯗ ꯀꯣꯖꯤꯁꯤꯗ ꯂꯣꯏ ꯆꯠꯈ꯭ꯔꯅꯤꯗꯅ ꯑꯗꯨꯃꯥꯏꯅ ꯍꯥꯏꯇꯥꯔꯗꯤ ꯁꯥꯏꯟꯁꯀꯤ ꯕꯣꯔꯥꯗꯒꯤ ꯐꯤꯖꯤꯛꯁ ꯀꯦꯃꯦꯁꯇ꯭ꯔꯤ ꯕꯣꯠꯅꯤ ꯑꯍꯨꯝꯁꯤꯗ ꯑꯗꯨꯝ ꯂꯣꯏ ꯆꯟꯗꯣꯏꯅꯦꯕꯪ ꯑꯗꯨꯗꯒꯤ ꯍꯪꯅꯤꯡꯕ ꯀꯣꯏꯁꯟ ꯑꯗꯨꯝ ꯍꯪꯉꯛꯀꯗꯣꯏꯅꯦꯕ ꯑꯗꯣ ꯑꯩꯅ ꯃꯣꯏꯅ ꯍꯥꯏꯔꯦ ꯨ ꯇꯦꯠ ꯄꯥꯁ ꯇꯧꯗ꯭ꯔꯒꯗꯤ ꯑꯃꯨꯛ ꯕꯤ ꯑꯦꯠ ꯄꯥꯁ ꯇꯧꯔꯁꯨ ꯇꯦꯠ ꯁꯔꯇꯤꯐꯤꯀꯦꯠ ꯑꯃꯨꯛ ꯌꯥꯎꯗ꯭ꯔꯗꯤ ꯑꯃꯨꯛꯁꯨ ꯑꯣꯖꯥ ꯑꯣꯏꯕ ꯌꯥꯗꯦ ꯑꯃꯨꯛ ꯍꯥꯏꯖꯤꯜꯂꯛꯑꯦ
ꯃꯊꯪ ꯃꯊꯪꯅꯤꯅꯦ ꯍꯥꯏ ꯇꯧꯔꯤꯁꯦ
ꯑ ꯑꯗꯨꯗꯤ ꯑꯩꯅ ꯕꯤꯑꯦꯠꯇꯣ ꯄꯥꯁ ꯇꯧꯔꯦ ꯈꯜꯂꯣ ꯇꯦꯠꯇꯣ ꯕꯤ ꯑꯦꯠ ꯇꯧꯔꯤꯉꯩ ꯃꯅꯨꯡꯗ ꯊꯥꯒꯗꯕꯅꯦ ꯍꯥꯏꯔꯦꯕꯀꯣ ꯇꯥꯎꯑꯣꯕ ꯑꯞꯗꯦꯠ ꯇꯧꯔꯤꯉꯩ ꯃꯅꯨꯡꯗ ꯊꯥꯒꯗꯝꯅꯦ ꯌꯦ ꯑꯦꯄꯤꯌꯔꯔꯤꯡ ꯍꯥꯏꯔꯒ ꯏꯃꯥꯟꯕꯗꯨꯅ ꯍꯥꯏꯅꯤꯀꯣ ꯑꯗꯣ ꯇꯦꯠꯇꯣ ꯊꯥꯔꯒ ꯇꯦꯠꯇꯣ ꯑꯃꯨꯛ ꯄꯥꯁ ꯇꯧꯕ ꯇꯧꯕ ꯇꯧꯗꯕ ꯍꯥꯏꯗꯨꯗꯤ ꯑꯩꯒꯤ ꯑꯩꯒꯤ ꯋꯥꯔꯛꯞꯒꯤ ꯃꯈꯥꯕꯨꯗꯤ ꯄꯣꯜꯂꯦ ꯇꯧꯗ꯭ꯔꯦ ꯈꯜꯂꯁꯤꯅꯦ ꯋꯥꯔꯤꯅꯤ ꯇꯧꯗ꯭ꯔꯦ ꯇꯧꯅꯕ ꯍꯣꯠꯅꯕꯗ ꯇꯧꯗ ꯇ ꯇꯧꯗꯕꯒꯤꯁꯨ ꯈꯟꯅꯒꯗꯕꯅꯦꯕ ꯇꯧꯕ ꯉꯥꯛ ꯈꯟꯅꯕ ꯅꯠꯇꯕ ꯇꯧꯗ꯭ꯔꯦꯅ ꯈꯜꯂꯒꯁꯨ ꯑꯗꯨ ꯑꯣꯏꯇꯥꯔꯒꯗꯤ ꯑꯣꯖꯥꯁꯤꯅ ꯀꯧꯁꯜꯂꯛꯑꯦ ꯑꯗꯨꯗꯤ ꯑꯣꯖꯥꯁꯦ ꯑꯃꯨꯛ ꯊꯥꯌꯥꯗꯕꯒꯤ ꯐꯤꯕꯝꯅꯦꯕ
ꯊꯥꯌꯥꯗꯕꯒꯤ ꯐꯤꯚꯝꯅꯤꯅꯦ
ꯇꯦꯠꯁꯦ ꯄꯥꯁ ꯇꯧꯗ꯭ꯔꯒꯗꯤ ꯑꯩ ꯊꯥꯔꯤꯉꯩ ꯇꯤ ꯏ ꯇꯤ ꯍꯥꯏꯁꯤꯗꯤ ꯆꯍꯤ ꯑꯃꯗ ꯑꯃꯨꯛꯈꯛꯇꯅꯤ ꯀꯧꯔꯤꯗꯣ ꯗꯩ ꯇꯦꯠ ꯄꯥꯁ ꯇꯧꯅꯕ ꯍꯣꯠꯅꯕꯗ ꯃꯊꯪ ꯆꯍꯤ ꯑꯃꯨꯛ ꯉꯥꯏꯗꯣꯏꯅꯦ ꯉꯥꯏꯗꯣꯏꯅꯦꯕ ꯑꯩꯁꯦ ꯇꯦꯠꯀꯤ ꯂꯥꯏꯔꯤꯛ ꯑꯃꯨꯛ ꯄꯥꯟꯗꯣꯏꯅꯦꯕ
ꯄꯥꯗꯣꯏꯅꯤ ꯏꯃꯥꯏ ꯄꯦꯃ ꯃꯌꯥꯝꯁꯤꯗꯤ
ꯑꯗꯨ ꯁꯔꯨꯛꯄꯨꯗꯤ ꯑꯩꯅ ꯑꯗꯨꯗꯅꯤꯅꯦ ꯊꯣꯛ ꯇꯣꯛꯊꯣꯛꯑꯒ ꯗꯤꯄꯥꯔꯠꯃꯦꯟꯒꯤ ꯊꯕꯛ ꯑꯃ ꯑꯦꯝ ꯄꯤ ꯁꯤꯅꯤ ꯈꯪꯗꯦ ꯀꯝꯄꯨꯇꯔ ꯄ꯭ꯔꯦꯇꯔꯅꯤ ꯈꯪꯗꯦ ꯇꯧꯅꯤꯡꯉꯦ ꯍꯥꯏꯁꯦ ꯑꯩꯅ
ꯃꯥꯅꯤ ꯑꯗꯣ ꯑꯩꯒꯤꯁꯨ ꯄꯥꯁ ꯇꯧꯈꯤ ꯍꯥꯏꯗꯣ ꯚꯦꯂꯤꯗꯤꯇꯤ ꯂꯣꯏꯔꯝꯃꯅꯦꯕ ꯃꯣꯏꯅ ꯑꯩꯈꯣꯏꯒꯤ ꯀꯩꯅꯣꯁꯤꯗ ꯑꯩꯈꯣꯏꯒꯤ ꯁꯥꯔꯇꯤꯐꯤꯀꯦꯠꯁꯤꯗ ꯏꯔꯛꯏꯁꯦ ꯃꯣꯏꯒꯤ ꯚꯦꯂꯤꯗꯤꯇꯤꯁꯦ ꯁꯚꯦꯟ ꯏꯌꯔꯁ ꯈꯛ ꯇꯥꯅꯦꯕ ꯑꯗꯣ ꯁꯚꯦꯟ ꯌꯔꯁꯇꯨꯗꯤ ꯅꯍꯥꯟꯅ ꯂꯣꯏꯈ꯭ꯔꯦ ꯑꯩꯗꯤ ꯀꯨꯏꯔꯕꯩ ꯃꯇꯝꯗ ꯊꯥꯈꯤꯕꯅꯦꯕ
ꯂꯣꯏꯔꯥ ꯆꯠꯅꯔꯔꯣꯏ ꯆꯠꯂꯣ ꯍꯧꯖꯤꯛꯀꯤ ꯇꯦꯠꯇꯤ ꯆꯍꯤ ꯑꯃꯃꯝꯇꯪ ꯆꯠꯂꯦ ꯍꯥꯏꯗ ꯆꯍꯤꯗꯨꯗ ꯄꯥꯁ ꯇꯧꯔꯒ ꯆꯍꯤꯗꯨꯗ ꯑꯣꯖꯥ ꯑꯣꯏꯕ ꯊꯥꯖꯤꯜꯍꯧꯕ
ꯑꯗꯨꯕꯨ ꯑꯩꯅ ꯁꯨꯝ ꯈꯟꯕꯗ ꯇꯦꯠꯁꯤꯗꯤ ꯎꯝ ꯑꯗꯨꯝ ꯍꯥꯏꯗꯤ ꯀꯃꯟ ꯍꯪꯉꯁꯨ ꯍꯥꯏꯗꯤ ꯑꯗꯨꯝ ꯄꯥꯁ ꯇꯧꯕ ꯌꯥꯕꯒꯤ ꯆꯥꯡꯗ ꯂꯥꯏ ꯇꯛꯅ ꯑꯗꯨꯝ ꯍꯪꯉꯝꯗꯧꯗꯤ ꯃꯥꯜꯂꯤ ꯑꯦ ꯁꯤꯗꯤ ꯑꯩꯈꯣꯏꯅ ꯊꯥꯔꯨꯕꯗꯨ ꯀꯩꯁꯨ ꯂꯨꯈꯤꯗꯦ ꯑꯩꯗꯤ ꯀ꯭ꯂꯥꯁ ꯇꯦꯟꯕꯨꯛ ꯇꯦꯟꯕꯨꯛꯄꯨ ꯅꯠꯇꯦꯗ ꯃꯆꯥ ꯃꯆꯥꯒꯤ ꯂꯥꯏꯔꯤꯛꯇꯣ ꯑꯥꯏꯠ ꯅꯥꯏꯟ ꯇꯦꯟ ꯐꯥꯎꯒꯤ ꯃꯅꯨꯡꯗ ꯂꯩꯕ ꯄꯔꯥ ꯏꯟꯗꯣ ꯑꯗꯨ ꯉꯥꯛꯇꯅꯦꯕ ꯍꯪꯉꯛꯏꯁꯦ ꯂꯨꯅ ꯍꯪꯗꯦ ꯑꯗꯨꯒꯨꯝꯕ ꯉꯥꯛꯇꯅꯦꯕ ꯍꯪꯉꯛꯏꯁꯦ ꯀꯩꯁꯨ ꯂꯨꯅ ꯍꯪꯗꯦꯕ ꯑꯗꯩ ꯏꯪꯂꯤꯁ ꯏꯪꯂꯤꯁ ꯍꯥꯏꯔꯣ ꯁꯥꯏꯟꯁ ꯍꯥꯏꯔꯣ ꯁꯥꯏꯟꯁꯇꯁꯨ ꯑꯩꯈꯣꯏꯒꯤ ꯂꯩꯗꯅ ꯐꯣꯟ ꯂꯥꯛꯑꯦ ꯁꯤꯁꯇꯦꯝ ꯗꯒꯁꯨ ꯑꯔꯥꯏ ꯑꯔꯥꯏꯕ ꯑꯉꯥꯡꯒꯤ ꯀ꯭ꯂꯥꯁ ꯋꯥꯟ ꯇꯨ ꯇꯦꯟꯕꯨꯛꯒꯤ ꯃꯅꯨꯡꯗ ꯂꯩꯕꯁꯤꯡꯁꯦ ꯄꯤꯅꯦ ꯂꯨꯅ ꯍꯦꯠꯇ ꯍꯪꯕ ꯅꯠꯇꯦꯕ ꯍꯤꯁꯇ꯭ꯔꯤꯗꯒ ꯂꯨꯅ ꯍꯪꯕ ꯅꯠꯇꯦꯕ
ꯑꯣ ꯌꯥꯔꯦꯁꯦ ꯑꯗꯨꯗꯤ ꯀꯣꯟꯅ ꯈꯟꯅꯔꯁꯤ ꯅꯪ ꯇꯥꯕ꯭ꯔꯥ ꯅꯪ ꯆꯠꯀꯅꯤ ꯍꯥꯏꯕꯅꯤꯅ ꯂꯣꯏꯁꯜꯂꯣ ꯑꯩ ꯊꯝꯃ ꯍꯣꯏ ꯍꯣꯏ ꯍꯜꯂꯛꯑ ꯁꯥꯟ ꯍꯥ
ꯎꯝ ꯊꯝꯃꯦ ꯊꯝ